ꯍꯜꯂꯣ
ꯍꯥꯎ ꯑꯦ ꯑꯩꯗꯤ ꯐꯣꯟ ꯀꯩꯝꯇ ꯑꯣꯜꯂꯛ ꯇꯕ ꯃꯥꯟꯕꯒꯤꯅꯦ
ꯍ
ꯇꯥꯕ꯭ꯔꯣ
ꯇꯥꯏ ꯇꯥꯏꯌꯦꯦ ꯅ ꯅꯪ ꯇꯥꯕꯉꯅꯪꯅ ꯑꯗꯨ ꯇꯧ ꯂꯩꯛꯑꯦꯒ
ꯅꯠꯇꯦ ꯑꯩꯅ ꯑꯃꯨꯛ ꯉꯁꯥꯏ ꯇꯥꯕꯗꯣ ꯇꯥꯗꯕ ꯀꯩꯝꯇꯗꯣꯏꯗꯨꯒꯤꯅꯦ ꯀꯩꯗꯧꯔꯝꯃꯤꯅꯣ
ꯑꯩ ꯆꯥꯛꯆꯥꯥ ꯇꯣꯛꯑꯒ ꯐꯝꯃꯒ ꯔꯨꯝꯃꯦꯀ ꯋꯥꯔꯤ ꯁꯟꯅꯔꯃꯅꯤ
ꯑꯣ ꯀꯩ ꯌꯦꯟꯁꯥꯡ ꯆꯥꯔꯒꯦ
ꯆꯣꯟꯊꯣꯡ ꯆꯥꯔꯦ ꯌꯦꯔꯨꯝ ꯑꯃ ꯍꯧꯔꯒ
ꯑꯣ ꯍꯧꯁꯨꯁꯨ ꯌꯦꯔꯨꯝ ꯆꯥꯏꯌꯦ ꯌꯦꯔꯨꯝꯁꯦ ꯍꯧꯖꯤꯛꯇꯤ ꯁꯥꯔꯕꯅꯤꯅ ꯌꯦꯔꯨꯝꯁꯤ ꯌꯥꯝ ꯄꯨꯝꯅꯔꯦ ꯑꯗꯨꯁꯨ ꯑꯗꯨꯝ ꯆꯥꯁꯟꯈ꯭ꯔꯦ ꯌꯦꯔꯨꯝ
ꯑꯗꯣ ꯍꯥꯎꯗꯤ ꯍꯥꯎꯋꯦꯀꯣ
ꯍꯥꯎꯋꯦ ꯑꯁꯦꯡꯕ ꯌꯦꯔꯨꯝꯁꯦ ꯑꯗꯨꯝ ꯀꯩꯅꯣꯝ ꯃꯥꯗꯤ ꯐꯨꯠꯂꯁꯨ ꯍꯥꯎꯋꯦ ꯇꯥꯎꯔꯒꯁꯨ ꯍꯥꯎꯋꯦ ꯅꯪ ꯌꯦꯔꯨꯝ ꯐꯨꯠꯄꯒ ꯇꯥꯎꯕꯒ ꯀꯔꯝꯕꯅ ꯄꯥꯝꯃꯤ
ꯑꯗꯨ ꯑꯩ ꯋꯥꯛꯀꯤꯡꯁꯈꯤ ꯅꯪ ꯑꯗꯨꯝ ꯇꯥꯕ ꯅꯠꯇ꯭ꯔꯣ ꯑꯩꯅ ꯁꯦꯡꯗ ꯉꯥꯔꯁꯤꯡꯁꯦ ꯌꯥꯝ ꯆꯥꯛꯁꯤꯟꯖꯦꯗ ꯀꯩꯁꯨ ꯑꯗꯨꯝ ꯑꯗꯨꯝ ꯂꯩꯕꯗꯣ ꯐꯪꯕꯗꯣ ꯁꯣ ꯒꯦꯠꯇꯣ ꯍꯪꯉꯝꯃꯗꯤ ꯆꯠꯂꯦ ꯍꯪꯉꯝꯗꯗꯤ ꯀꯥꯔꯛꯑꯅꯤ ꯅꯣꯏꯒꯤ ꯀꯥꯒꯤ ꯅꯣꯏꯒꯤ ꯀꯥꯒꯤ
ꯅꯪ ꯅꯊꯟꯗ ꯆꯠꯇꯣꯏꯔꯣ ꯋꯥꯋꯥꯛꯀꯤꯡꯗꯣ ꯀꯅꯥ ꯀꯅꯥ ꯆꯠꯇꯣꯏꯅꯣ
ꯇꯗ ꯑ
ꯑꯣ ꯅꯪꯒꯤ ꯔꯨꯝꯃꯦꯠꯇꯨꯁꯨ ꯈꯔ ꯄꯨꯊꯣꯛꯄꯤꯌꯨꯅꯦ
ꯃꯤꯁꯤ ꯄꯜꯂꯤ ꯂꯩꯦ
ꯃꯥꯗꯤ ꯁꯣꯟꯖꯃꯤꯅꯦ ꯁꯣꯟꯖꯃꯤ
ꯀꯡꯈꯤꯅꯦ ꯍꯥꯏꯕ ꯑꯩꯒ ꯆꯠꯃꯤꯟꯅꯔꯗꯤ ꯀꯡꯉꯣꯏꯗ꯭ꯔꯣ
ꯍꯣꯏꯅꯦ ꯀꯪꯒꯤꯅꯤ ꯑꯩꯅ ꯇꯧꯔꯛꯏꯁꯦ ꯀꯩꯅꯣꯗꯨꯅꯦ ꯑꯩꯒꯤ ꯑꯃꯗꯣ
ꯅꯠꯇꯦꯕ ꯑꯩꯅ ꯍꯥꯏꯗꯤ ꯑꯩ ꯑꯩ ꯅꯝꯕꯔ ꯀꯔꯝꯕꯅꯣ ꯍꯥꯏꯕ
ꯑ ꯅꯣꯏ ꯃꯃꯥꯒꯤꯗꯣ ꯑꯗꯨꯒꯤꯗꯨꯗ ꯑꯩꯅ ꯇꯧꯔꯛꯄꯅꯦ ꯑꯃꯗꯨꯗꯤ ꯁꯨꯔꯦꯗꯅ ꯑꯗꯨꯗꯨꯅ ꯁꯤꯁꯤꯅ ꯁꯤꯁꯤꯒꯅꯦ ꯑꯩꯅ ꯇꯧꯔꯛꯏꯁꯦ ꯑꯍꯨꯝꯂꯛ ꯁꯨꯕ ꯑꯣꯏꯗꯣꯏꯅꯦꯕ ꯑꯗꯨꯗꯨꯒ ꯑꯃꯇꯪ ꯇꯧꯔꯛꯑꯒ ꯌꯥꯔꯅꯤ
ꯑꯪ ꯁꯤ ꯀꯩꯅꯣꯅꯦꯕꯀꯣ ꯑꯥ ꯑꯦꯁ ꯑꯥ ꯑꯦꯁ ꯑꯥꯔ ꯑꯦꯁ
ꯀꯣꯔꯤꯌꯥ ꯌꯥꯝ ꯂꯣꯜꯂꯦ ꯑꯗꯨ ꯀꯣꯔꯤꯌꯥ ꯐꯤꯂꯝ ꯀꯌꯥꯝ ꯌꯦꯡꯉꯒꯦ
ꯈꯔ ꯈꯔ ꯌꯦꯡꯉꯦ
ꯒꯦꯠ ꯍꯥꯡꯉꯝꯃꯕꯣ ꯅꯪ ꯌꯧꯔꯕ
ꯑ ꯍꯥꯡꯉꯝꯅꯦ ꯌꯩꯔꯦ ꯑꯗꯣ ꯅꯪꯅ ꯇꯧꯔꯛ ꯏꯁꯦ ꯀꯩꯅꯣ ꯅꯪꯒꯤ ꯅꯝꯕꯔ ꯑꯃ ꯑꯅꯧꯕꯗꯨꯅꯤ
ꯃꯥꯅꯦ ꯑꯗꯨꯗꯩꯅꯅꯦ ꯇꯧꯔꯛꯏꯁꯦ ꯊꯣꯛꯂꯛꯇ꯭ꯔꯣ ꯅꯉꯣꯟꯗ ꯅꯕꯤꯌꯥ ꯑꯦ ꯃꯤꯡ ꯑꯃꯨꯛ ꯄꯟꯊꯣ
ꯍꯣꯏ ꯍꯣꯏ ꯍꯣꯏ ꯊꯧꯔꯛꯑꯦꯕ ꯑꯩꯅ ꯍꯥꯏ ꯊꯣꯛꯂꯛꯑꯦꯕꯀꯣ ꯑꯗꯨ ꯑꯗꯨꯃꯥꯏꯅ ꯑꯗꯣ ꯊꯣꯛꯂꯛꯑꯒ ꯅꯪꯅ ꯇꯧꯔꯛꯏꯁꯦ ꯑꯩꯒꯤ ꯅꯝꯕꯔ ꯑꯩꯈꯣꯏ ꯃꯥꯒꯤ ꯅꯝꯕꯔꯅꯤ ꯍꯥꯏꯔꯕ
ꯎꯝ ꯑꯩꯒꯤꯁꯤꯁꯤꯅꯅꯦ ꯍꯥꯏ ꯑꯩꯒꯤ ꯁꯤꯁꯦ ꯁꯤꯁꯤꯅ ꯅꯪꯉꯣꯟꯗ ꯇꯧꯔꯛꯏꯁꯦ ꯅꯪꯒꯤ ꯁꯤꯒꯤ ꯑꯣꯏꯅ ꯇꯧꯔꯛꯏ ꯅꯝꯕꯔꯁꯦ ꯁꯤꯗ ꯇꯧꯔꯛꯏꯁꯦ ꯑꯅꯤꯔꯛ ꯑꯗꯩ ꯑꯍꯨꯝꯂꯛ ꯁꯨꯗꯣꯏꯅꯦ ꯍꯥꯏꯕ ꯎꯝ ꯑꯍꯨꯝ ꯂꯧꯁꯟꯗꯣꯏꯅꯦ ꯑꯃꯗꯣ ꯑꯗꯨꯗꯤ ꯅꯝꯕꯔ ꯑꯃꯗꯨꯗꯤ ꯑꯝꯇ ꯇꯧꯗ꯭ꯔꯤꯅꯦ ꯑꯗꯨꯗꯨꯒꯤꯅꯦꯕ ꯍꯣꯏ ꯉꯁꯥꯏꯒꯤꯅꯦ ꯑꯩꯅ ꯅꯪꯅ ꯉꯥꯡꯕꯗꯣ ꯅꯨꯡꯁꯤꯠ ꯃꯈꯣꯟ ꯌꯥꯝ ꯇꯥꯏ ꯐꯖꯅ ꯇꯥꯗꯦ
ꯑꯩ ꯉꯥꯡꯉꯤꯁꯦ ꯑꯩ ꯍꯥꯏꯔꯛꯀꯦꯕꯀꯣ ꯑꯃ ꯍꯧꯖꯤꯛ ꯅꯪꯅ ꯑ ꯍꯧꯖꯤꯛ ꯌꯦꯡ ꯉꯁꯥꯏ ꯅꯅ ꯃꯦꯁꯦꯖ ꯊꯥꯔꯛꯄꯗꯣ
ꯑꯧ ꯅꯪ ꯅꯪ ꯒꯤ ꯅꯝꯕꯔ ꯋꯥꯟꯁꯦ
ꯍꯣꯏ ꯑꯩꯒꯤ ꯅꯝꯕꯔ ꯋꯥꯟꯁꯦ ꯑꯗ ꯅꯠꯇꯦ ꯑꯩ ꯍꯥꯏꯇꯥꯒꯣꯕ ꯑꯩꯒꯤ ꯅꯝꯕꯔ ꯋꯥꯟꯗꯨꯃ ꯅꯠꯇꯕ ꯅꯪꯒꯤ ꯅꯝꯕꯔ ꯋꯥꯟꯗꯣ
ꯑꯥ
ꯅꯪꯒꯤ ꯅꯝꯕꯔ ꯋꯥꯟꯗꯨꯅ ꯑꯩꯒꯤ ꯅꯝꯕꯔ ꯇꯨꯗ ꯇꯧꯔꯛꯇꯧꯕ ꯑꯃ ꯋꯥꯠꯂꯤ ꯍꯥꯏꯅ ꯈꯜ ꯂꯂꯦꯕ ꯂꯩꯕ ꯑꯩꯅ
ꯑ ꯋꯥꯠꯂꯦꯕ ꯅꯝꯕꯔ ꯇꯨꯗ ꯑꯗꯣ ꯑꯩꯅ ꯉꯁꯥꯏ ꯇꯧꯔꯛꯈ꯭ꯔꯗ꯭ꯔꯥ
ꯑꯣ ꯑꯣ ꯑꯣ ꯇꯧꯔꯛ ꯑꯩ ꯀꯧꯔꯦ ꯀꯥꯎꯒꯟꯕꯩꯔꯅꯤ
ꯑ ꯑꯣ ꯀ ꯈꯤꯇꯪ ꯇꯧꯕ ꯑꯗꯨ ꯅꯪꯒꯤ ꯀꯛꯆꯤꯡ ꯍꯔꯥꯎ ꯃꯈꯣꯟ ꯑꯗꯩꯗꯤ ꯂꯥꯡꯕꯒꯤ ꯃꯈꯣꯜ ꯃꯌꯥꯝꯗꯣ ꯈꯔ ꯇꯥꯏꯀꯣ ꯑꯗꯣ ꯌꯥꯝꯁꯨ ꯁꯧꯋꯦ ꯏꯌꯥꯔꯄꯤ꯭ꯁ ꯇꯤꯟꯕ꯭ꯔꯣ
ꯄꯤꯁꯄ ꯀꯦꯀꯣꯗꯅꯤ ꯑ ꯑꯃꯁꯁꯤ ꯑꯣꯏꯗꯤ ꯁꯤ ꯁꯥꯎꯔꯤ ꯌꯥ ꯍꯧꯗꯤ ꯅꯨꯡꯁꯤꯠꯅꯅꯦ ꯏꯌꯥꯔꯕꯤꯁ
ꯋꯥ ꯉꯪꯕꯗ ꯌꯥꯝ ꯁꯥꯎꯋꯦ ꯑꯗꯨ ꯑꯣꯏ ꯑꯣꯏ ꯇꯥꯔꯦ ꯇꯥꯔꯦ ꯌꯥꯝ ꯐꯖꯅ ꯇꯥꯔꯦ ꯁꯦꯡꯅ ꯁꯣꯝꯒꯤ ꯐꯖꯔꯄ ꯈꯣꯠꯖꯦ ꯑꯗꯣꯏ ꯇꯔꯦ
ꯍꯣꯏ ꯌꯥꯝ ꯐꯔꯦ ꯐꯔꯦ ꯑꯗꯨꯗꯤ ꯅꯨꯡꯁꯤꯠ ꯃꯈꯣꯟ ꯇꯥꯔꯛꯑꯁꯨ ꯑꯗꯨꯝ ꯈꯔ ꯇꯥꯕꯤꯔꯛꯣꯀꯣ
ꯅꯨꯡꯁꯤ ꯃꯈꯣꯟꯗꯨꯗꯤ ꯑꯩ ꯈꯥꯡꯕ ꯉꯝꯒꯅꯤ ꯑꯗꯨ ꯁꯤꯕꯤꯌꯣ ꯁꯤ ꯑꯣꯏꯔꯗꯤ ꯅꯨꯡꯉꯥꯏꯔꯦ
ꯑꯗꯨ ꯅꯣꯡ ꯈꯔ ꯈꯤꯛꯑꯦ ꯃꯌꯥꯝ ꯅꯠꯇꯕ ꯈꯔ ꯑꯃꯅꯤ ꯑꯃꯅꯤ ꯇꯥꯏꯑ ꯅꯨꯡꯁꯤꯠ ꯁꯦꯠꯀꯟꯅ ꯁꯤꯦꯠꯄꯅ ꯑꯗꯨꯝ ꯑꯁꯤ ꯃꯇꯝꯗ ꯌꯧꯔꯗꯤ ꯅꯣꯡ ꯇꯥꯕ ꯃꯇꯝ ꯇꯧꯋꯦ ꯍꯥꯏꯕ
ꯑꯣ ꯃꯣꯏꯁꯨꯅꯦ ꯅꯣꯡꯗ ꯈꯔ ꯇꯥꯔꯝꯃꯦ ꯑꯗꯨꯗꯨꯒꯅꯦ ꯍꯧꯖꯤꯛꯇꯤ ꯐꯈ꯭ꯔꯦ ꯉꯁ ꯉꯁꯥꯏ ꯅꯣꯡ ꯈꯤꯇ ꯇꯥꯒꯦ ꯇꯧꯔꯝꯃꯒ ꯑꯗꯨ ꯅꯣꯡ ꯈꯤꯇꯪ ꯇꯥꯒꯦ ꯇꯧꯕꯒ ꯃꯩꯁꯦ ꯃꯨꯠꯈꯤꯕꯅ ꯍꯥꯜꯂꯦꯕ ꯑꯗꯨꯗꯨꯒꯤ ꯑꯩꯈꯣꯏꯗꯤ ꯃꯩ ꯃꯨꯠꯈ꯭ꯔꯦ
ꯃꯥꯏ ꯃꯨꯈꯔ ꯅꯨꯪꯉꯥꯏꯇꯦꯗꯣ ꯗꯤꯞꯄꯀ ꯂꯩꯔꯦ
ꯪ ꯂꯩꯔꯦ ꯑꯗꯣ ꯃꯩꯗꯣ ꯂꯥꯛꯄ ꯉꯥꯏꯔꯒ ꯑ ꯀꯩꯅꯣꯗꯣ ꯁꯝꯒꯦꯅ ꯇꯧꯕꯅꯦꯕ ꯑꯗꯨꯗ ꯑꯗꯨ ꯑꯗꯨꯝ ꯌꯥꯗꯤ ꯌꯥꯏꯑꯕ ꯑꯗꯣ ꯑꯩꯅ ꯁꯤꯁꯦ ꯑꯍꯥꯟꯕ ꯑꯃ ꯇꯧꯍꯧꯔꯒ ꯑꯩꯒꯤ ꯏꯃꯥꯟꯅꯕꯤ ꯑꯃꯁꯨ ꯑꯃꯨꯛ ꯐꯣꯟ ꯇꯧꯔꯛꯀꯦꯅ ꯍꯥꯏꯌꯦꯕ ꯑꯗꯨꯏꯗꯣ ꯑꯩꯩꯅꯁꯨ ꯃꯥꯕꯥꯅꯦ ꯇꯧꯅꯔꯝꯃꯒ ꯅꯪꯁꯨ ꯅꯪꯒꯤ ꯅꯃꯥꯟꯅꯕꯤꯗꯨ ꯇꯧꯔꯤꯀꯥꯟꯗ ꯑꯩꯁꯨ ꯏꯃꯥꯟꯅꯕꯤꯗꯨ ꯇꯧꯔꯤꯀꯥꯟꯗ ꯇꯧꯅꯔꯨꯔꯒ ꯍꯣꯔꯦꯟ ꯀꯣꯟ ꯑꯃꯨꯛ ꯍꯜꯂꯒ ꯇꯧꯔꯗꯤ ꯌꯥꯏꯗꯅ ꯃꯤꯅꯠ
ꯌꯥꯏ ꯌ
ꯎꯝ ꯑꯩꯅ ꯑꯗꯨꯃꯥꯏꯅ ꯈꯟꯕ ꯅꯠꯇ꯭ꯔꯅꯤ ꯌꯥꯔꯣꯏꯗꯕꯅꯤꯅ
ꯑꯗꯣ ꯅꯪ ꯑꯌꯨꯛ ꯅꯨꯡꯊꯤꯜ ꯁꯪꯕ ꯅꯠꯇ꯭ꯔꯣ
ꯑꯥ ꯁꯉꯦ ꯁꯒꯦ
ꯁꯪꯅ ꯑꯗꯨꯝꯃ ꯎ ꯊꯨꯅ ꯁꯥꯟꯅꯁꯦ
ꯑꯪ ꯑꯩꯌꯨꯛꯇ ꯁꯥꯟꯅꯁꯤꯦ
ꯑꯩ ꯑꯌꯨꯛ ꯄꯨꯔꯥ ꯑꯩ ꯑꯌꯨꯛ ꯄꯨꯔꯥ ꯍ ꯆꯁꯤ ꯅꯨꯡꯊꯤꯟꯒꯨꯝꯕ ꯊꯅꯦ ꯖ ꯍꯥꯏꯗꯤ ꯅꯨꯡꯗꯥꯡ ꯈꯥꯟꯅꯕꯒꯤꯁ ꯍꯦꯛꯇ ꯊꯦꯡꯉꯤꯗꯅ
ꯑ ꯋꯥ ꯀꯟꯅ ꯉꯥꯡꯕꯁꯨ ꯅꯨꯡꯉꯥꯏꯇꯦ ꯑꯗꯨꯏꯗꯣ ꯑꯩꯈꯣꯏꯒꯤꯅꯦ ꯑꯩꯈꯣꯏꯒꯤ ꯑꯉꯥꯡ ꯂꯩꯌꯦꯕ ꯌꯨꯝꯗ ꯈꯪꯕ꯭ꯔꯥ ꯑꯗꯨ ꯑꯗꯨꯒꯤ ꯑꯉꯥꯡꯁꯦ ꯃꯥꯗꯤ ꯈꯔ ꯉꯔꯥꯡ ꯉꯥꯏ ꯍꯤꯗꯥꯛ ꯀꯥꯞ ꯄꯨꯕꯒꯤ ꯄꯥ ꯈꯔ ꯀꯞꯄꯤꯑꯕ ꯑꯗꯨꯗꯨꯅ ꯍꯌꯦꯡꯗꯣ ꯑꯗꯨꯝ ꯁꯪꯀꯥꯟꯗ ꯍꯥꯏꯔꯛꯑꯣ ꯅꯪꯒꯤ ꯑꯩꯒꯤꯁꯨ ꯁꯪꯀꯥꯟꯗ ꯍꯥꯏꯔꯛꯑꯒꯦ ꯑꯗꯨꯒ ꯃꯇꯥꯡ ꯆꯥꯅꯕꯗꯨꯣ ꯌꯦꯡꯉꯒ ꯑꯗꯨꯝ ꯁꯥꯟꯅꯔꯁꯦ ꯋꯥꯔꯤꯗꯣ ꯑꯗꯨꯒ ꯂꯣꯏꯊꯣꯛꯑꯁꯦꯕ ꯐ꯭ꯔꯥꯏꯗꯦ ꯌꯧꯗ꯭ꯔꯤꯀꯥꯟꯁꯤꯗ ꯑꯝꯇ
ꯍꯣꯏ ꯍꯣꯏ ꯑꯗꯣ ꯑꯩꯗꯤ ꯁꯪꯅꯤꯕꯀꯣ ꯑꯩꯗꯤꯅꯦ ꯁꯪꯅꯤꯕ ꯑꯩꯒꯤ ꯍꯌꯦꯡꯗꯣ ꯗꯤꯄꯥꯔꯠꯃꯦꯟ ꯆꯠꯇꯧꯁꯨ ꯂꯩꯇꯦꯕꯀꯣ ꯑꯗꯨꯅ ꯁꯪꯒꯅꯤ ꯑꯩ ꯁꯪꯅꯤ ꯑꯩ ꯍꯌꯦꯡꯗꯤ ꯏꯃꯥꯟꯗꯤ ꯄꯨꯟꯗꯧ ꯐꯣꯔ ꯊꯥꯎꯖꯟ ꯑꯇ ꯂꯩꯇꯦ ꯑꯗꯨꯅ ꯁꯪꯅꯤ ꯌꯥꯅꯤꯑꯕ
ꯍꯣꯏ ꯍꯣꯏ ꯑꯗꯨ ꯑꯣꯏꯔꯗꯤ ꯐꯔꯦ ꯑꯩ ꯑꯗꯨꯝ ꯍꯥꯏꯔꯛꯑꯒꯦ ꯑꯗꯨꯗꯨꯒ ꯁꯥꯟꯅꯔꯁꯦ ꯋꯥꯔꯤꯁꯦ ꯑꯗꯨꯏꯗꯣ ꯑꯩꯈꯣꯏ ꯀꯥꯗꯣ ꯑꯩꯒ ꯂꯩꯃꯤꯟꯅꯕ ꯏꯃꯥꯟꯅꯕꯤꯗꯨꯁꯨ ꯃꯥꯁꯨ ꯌꯨꯝ ꯆꯠꯂꯦꯅ ꯍꯥꯏꯕꯅꯦ ꯉꯁꯥꯏꯗꯣ ꯑꯗꯣ ꯐꯤ ꯐꯧꯔꯅꯤ ꯁꯤꯤ ꯐ ꯍꯧꯔꯗꯤ ꯑꯃꯝꯇ ꯂꯧꯁꯟ ꯆꯟꯕꯤꯌꯣ
ꯐꯤ ꯐꯥꯎꯗꯕ ꯃꯥꯜꯂꯦꯗ ꯑꯝꯇ ꯎꯗꯦ ꯃꯊꯛꯇꯒꯤ ꯍꯣꯔꯦꯟ ꯀꯥꯟꯅ ꯅꯥꯀꯟꯗꯒꯤ ꯑꯦ ꯂꯩꯔꯒꯗꯤ ꯂꯧꯁꯤꯟꯒꯦꯕꯀꯣ ꯑꯗꯣ ꯑꯁ ꯂꯩꯇꯕꯗꯤ ꯃꯥꯜꯂꯦ ꯍꯧꯖꯤꯛ ꯑꯗꯨꯝ ꯌꯦꯡꯕꯗ
ꯑꯣ ꯑꯗꯨꯗꯤ ꯃꯥ ꯉꯁꯥꯏ ꯂꯣꯏ ꯂꯧꯁꯤꯜꯂꯝꯕꯁꯨ ꯌꯥꯏ ꯀꯪꯗ꯭ꯔꯁꯨ ꯑꯗꯨꯝ ꯃꯅꯨꯡꯗ ꯐꯧꯔꯝꯕꯒꯨꯝꯕ ꯑꯗꯨꯃꯥꯏꯅ ꯇꯧꯔꯝꯕꯅꯤ ꯃꯥꯅ
ꯑꯥ ꯑꯗꯣ ꯅꯪꯒꯤ ꯅꯝꯕꯔ ꯇꯨꯗꯣ ꯑ ꯑꯥ ꯑꯗꯣ ꯑꯩꯉꯣꯟꯗ ꯑꯗꯨꯝꯇ ꯊꯥꯕꯤꯔꯛꯑꯣꯕ
ꯍꯣꯏ ꯍꯣꯏ ꯊꯥꯔꯛꯑꯒꯦ
ꯍꯥ ꯍꯥꯟꯅ ꯊꯥꯈ꯭ꯔꯕꯕꯨꯗꯤ ꯈꯪꯗꯦ ꯗꯦ ꯑꯗꯣ ꯊꯥꯔꯝꯗ꯭ꯔꯒꯗꯤ ꯑꯝꯇ ꯊꯥꯕꯤꯔꯛꯑꯣ
ꯊꯥꯔꯇ꯭ꯔꯤꯌꯦ ꯑꯩꯅ ꯍꯥꯟꯅ ꯍꯧꯖꯤꯛ ꯅꯝꯕꯔꯁꯦ ꯁꯤ ꯁꯤ ꯇꯤꯚ ꯃꯤꯁꯨ ꯄꯥꯛꯅ ꯈꯪꯅꯗꯕꯅꯤ ꯊꯥꯗꯦ ꯊꯥꯗꯦ ꯉꯥꯏꯍꯥꯛ ꯉꯥꯏꯍꯥꯛ ꯂꯩꯔꯒ ꯉꯥꯡ ꯉꯥꯡꯅꯁ ꯏꯕꯥꯅꯤ ꯈꯪꯖꯟꯗꯔꯦ
ꯀꯥꯏꯗꯦꯁꯦ ꯍꯥꯏꯅ ꯉꯥꯡꯁꯤꯟꯅꯧ ꯍꯥꯏ ꯉꯥꯡꯁꯤꯟꯅꯩ ꯑꯩꯈꯣꯏ ꯆꯦꯡꯉꯥꯟꯊꯣꯏ
ꯀꯪꯁꯤꯟꯅꯒꯅꯨ ꯍꯥꯏꯗꯨꯗꯤ ꯅꯪ ꯍꯧꯖꯤꯛ ꯀꯤ ꯔꯤꯖꯦꯛ ꯆꯠꯄꯒꯤ ꯃꯌꯥꯝꯗꯨ ꯌꯦꯡꯉꯣ ꯑꯗꯨꯒ ꯂꯣꯏ ꯈꯪꯒꯅꯤ
ꯔꯤꯖꯦꯛ ꯆꯠꯄꯒꯤ ꯅꯪ ꯎꯔꯕꯣ
ꯎꯔꯦ ꯑꯗꯨꯗꯣ ꯂꯣꯏ ꯊꯣꯛꯄꯅꯦ ꯑꯩꯅ ꯅꯝꯕꯔ ꯅꯝꯕꯔ ꯁꯤꯒ ꯁꯤꯒ ꯁꯥꯟꯅꯕꯗꯅ ꯁꯤ ꯐꯪꯉꯤꯀꯥꯟꯗꯣ ꯂꯣꯏ ꯊꯣꯛꯄꯅꯦꯕ
ꯑꯝꯇ ꯌꯦꯡꯉꯨꯒꯦ ꯑꯗꯨꯗꯤ
ꯑꯥ ꯑꯗꯨꯏꯗꯨꯗ ꯈꯪꯅꯤ ꯑꯗꯣ ꯋꯥꯗꯣ ꯉꯥꯡꯖꯟꯅꯕ ꯑꯗꯩꯗꯤ ꯀꯩꯅꯣ ꯇꯧꯅꯕ ꯌꯥꯝ ꯉꯥꯡꯗꯕ ꯈꯪꯗꯦ ꯑꯗꯨꯏꯗꯣ ꯅꯍꯥꯟ ꯊꯣꯛꯄꯅꯦ ꯑꯗꯨ ꯃꯥꯅꯁꯨ ꯍꯥꯏꯔꯤꯕꯛꯏꯕ ꯑꯗꯨꯀꯥꯟ ꯌꯦꯡꯕꯅꯦꯕ ꯑꯩꯅ
ꯎꯝ ꯑꯗꯨꯗꯤ ꯉꯥꯡꯁꯤꯟꯅꯗ꯭ꯔ ꯂꯣꯏꯔꯦ ꯀꯩꯗꯧꯔꯒꯦ ꯚꯏ ꯑꯗꯨꯒꯤ ꯃꯊꯥ ꯁꯥꯒꯅꯨꯅꯦ
ꯑꯩ ꯁꯥꯗꯦ ꯁꯥꯗꯦ ꯅꯪ ꯉꯥꯡꯕ ꯂꯣꯏꯕ ꯉꯥꯏꯔꯤꯅꯦ ꯑꯩ ꯇꯨꯃꯤꯠ ꯇꯨꯃꯤꯠ ꯂꯩꯔꯒ ꯉꯥꯡꯅꯤꯡꯉꯁꯨ
ꯑꯗꯨ ꯅꯪ ꯉꯥꯡꯅꯤꯡꯉꯕ ꯂꯩꯔꯗꯤ ꯍꯥꯏ ꯉꯪꯉꯛꯑꯣ ꯑꯩ ꯑꯃꯨꯛ ꯇꯨꯃꯤꯟ ꯂꯩꯖꯒꯦ ꯅꯣꯛꯁꯤꯜꯂꯛꯑꯣ ꯍꯥꯏꯕ ꯅꯠꯇꯦ
ꯑꯩ ꯅꯣꯛꯑꯦ ꯑꯗꯨꯗꯤ ꯑꯗꯣ ꯍꯧꯖꯤꯛꯀꯤꯅꯦ ꯑꯩꯅ ꯅꯣꯛꯈꯤꯕꯗꯣ ꯈꯪꯕ꯭ꯔꯥ ꯃꯣꯏꯅ ꯍꯟꯗꯣꯛꯄꯗꯗꯤ ꯅꯦ ꯀꯩꯅꯣ ꯍꯥꯏꯗꯣꯏꯅꯦ ꯍꯥꯏꯕ ꯑꯃ ꯌꯨ ꯑꯦꯟꯅ ꯍꯧꯕꯗꯣ ꯑꯗꯨꯏꯗꯣ ꯍꯥꯏꯗꯣꯏꯅꯦ ꯍꯥꯏꯕ
ꯑꯩꯅꯁꯨ ꯍꯥꯏ
ꯋꯥꯔꯤꯁꯦ ꯂꯩꯔꯛꯇꯔꯕꯒꯤ ꯈꯪꯕꯔꯥ
ꯅꯪꯒꯤ ꯐꯣꯟ ꯁꯥꯏꯂꯦꯟ ꯊꯝ ꯑꯗꯨꯃꯥꯏꯅ ꯑꯗꯨꯗꯨ ꯇꯥꯏꯗꯣ ꯑꯩꯁꯨ ꯊꯝꯃꯦ ꯁꯏꯂꯦꯟ
ꯑꯣ ꯐꯔꯦ ꯊꯝꯃꯒꯦ ꯑꯗꯣ ꯑꯩ ꯀꯃꯥꯏꯅ ꯇꯧꯗꯣꯏꯅꯣꯅ ꯈꯪꯗꯔꯦ ꯂꯩꯔꯝ
ꯁꯥꯏꯂꯦꯟ ꯊꯝꯃꯣ ꯁꯥꯏꯂꯦꯟ ꯊꯝꯃꯗꯤ ꯑꯝ ꯇꯥꯗꯕꯅꯦ
ꯍꯣꯏ ꯍꯣꯏ ꯊꯝꯖꯜꯂꯒꯦ ꯁꯥꯏꯂꯦꯟꯗꯣ ꯑꯗꯨꯗꯨꯒ
ꯎꯝ ꯅꯪ ꯈꯪꯗ꯭ꯔꯤꯕ꯭ꯔꯥ
ꯅꯠꯇ꯭ꯔꯗꯤ ꯍꯧꯖꯤꯛꯀꯤ ꯅꯣꯇꯤꯐꯤꯀꯦꯁꯟ ꯂꯥꯛꯄꯗ ꯇꯨꯠ ꯇꯨꯠ ꯈꯣꯡꯉꯛꯑꯦꯕꯩ ꯃꯦꯝ
ꯎꯝ ꯑꯁ ꯍꯌꯦꯡꯅ ꯑꯃꯨꯛ ꯀꯔꯤ ꯀꯔꯤ ꯇꯧꯗꯣꯔꯤꯕ ꯒ꯭ꯌꯥꯟ ꯇꯥꯗꯦ ꯉꯁꯤ ꯅ ꯉꯁꯤ ꯂꯣꯏꯁꯤꯟꯈ꯭ꯔꯦ ꯍꯥ
ꯊ ꯀꯥꯏ ꯆꯂꯒꯦ
ꯉꯁꯤꯁꯦ ꯆꯠꯂꯦ ꯗꯤꯄꯥꯔꯠꯃꯦꯟ ꯆꯠꯂꯦ ꯁꯏꯟ ꯂꯧꯕ ꯑꯃꯇ ꯑꯃꯗ ꯑꯃ ꯆꯦꯗꯣ ꯑꯗꯨꯗꯨꯒꯤ ꯑꯗꯨꯒ ꯑꯃꯨꯛ ꯃꯥꯒꯤ ꯊꯕꯛ ꯑꯃꯃꯨꯛ ꯆꯠꯃꯤꯟꯅꯔꯨꯔꯦ ꯁꯋꯥꯏꯗ ꯑꯗꯩ ꯑꯃꯨꯛ ꯊꯕꯛꯇꯣ ꯑꯃꯨꯛ ꯍꯜꯂꯛꯑꯒ ꯃꯥꯒꯤ ꯁꯨꯃꯥꯏꯅ ꯂꯧꯒꯗꯧꯔꯤꯕ ꯑꯣꯖꯥꯗꯣ ꯂꯥꯛꯑꯦ ꯑꯣꯖꯥꯗ ꯂꯥꯛꯄꯗꯒꯤꯗꯤ ꯁꯥꯏꯟ ꯂꯧꯔꯝꯃꯦ ꯄꯤꯁꯤꯜꯂꯝꯃꯦ ꯃꯥꯏꯁꯨ ꯂꯣꯏꯁꯤꯜꯂꯝꯃꯦ ꯂꯣꯏꯁꯤꯜꯂꯝꯃꯒ ꯍꯜꯂꯛꯑꯒ ꯑꯩꯈꯣꯏ ꯃꯌꯥꯝ ꯏꯃꯥꯟꯅꯕꯒ ꯏꯃꯥꯟꯕꯤꯁꯤꯡꯗꯨꯒ ꯆꯥꯄꯣꯠ ꯑꯃꯨꯛ ꯆꯥꯃꯤꯟꯅꯔꯦ ꯆꯠꯃꯤꯟꯅꯔꯨꯔꯦ ꯂꯣꯏꯔ ꯑꯩ ꯑꯩ ꯊꯤꯜꯂꯝꯃꯥ ꯃꯥ ꯆꯠꯈ꯭ꯔꯦ
ꯑꯣ ꯐꯔꯦ ꯐꯔꯦ ꯑꯗꯨꯃꯥꯏꯅ ꯇꯧꯔꯗꯤ ꯑꯩꯁꯨ ꯉꯁꯥꯏ ꯁꯥꯏꯟ ꯀꯩꯀꯥ ꯂꯧꯔꯒ ꯗꯤꯄꯥꯔꯠꯃꯦꯟꯗ ꯆꯪꯉꯒ ꯔꯤꯄꯣꯔꯠ ꯄꯤꯁꯜꯂꯝꯃꯦ ꯑꯩ ꯋꯥꯏ ꯁꯪꯉꯦ ꯑꯗꯨꯏꯗꯨꯅ ꯑꯗꯨ ꯐꯔ ꯑꯩ ꯊꯝꯃꯒꯦ
ꯍꯣꯏ ꯍꯣꯏ ꯊꯝꯃꯣ ꯊꯝꯃꯣ ꯉꯍꯛ ꯂꯩꯔꯒꯥ ꯑꯃꯨꯛ ꯇꯧꯔꯛꯑꯣꯀꯣ